ꯍꯜꯂꯣ
ꯑꯣ ꯕꯨꯡꯉꯣ ꯇꯥꯏꯌꯦ ꯇꯥꯏꯌꯦ ꯑꯁ ꯈꯪꯗꯦꯅꯦ ꯇꯧꯔꯤꯁꯤꯅꯦ ꯑꯗꯨꯝ ꯂꯩꯔꯤ ꯑꯗꯨ ꯉꯥꯏꯈꯣꯅꯦ ꯅꯪꯅ ꯀꯣꯜ ꯐꯣꯟ ꯇꯧꯔꯛꯏꯁꯦ ꯑꯩꯉꯣꯟꯗꯗꯤ ꯄꯥꯏꯈꯠꯄ ꯌꯥꯗ꯭ꯔꯤꯕ ꯊ ꯑꯣ ꯈꯪꯗꯦꯅꯦ ꯅꯍꯥꯃꯨꯛꯀꯤ ꯑꯗꯨꯃꯥꯏꯅ ꯀꯩꯅꯣ ꯇꯧꯒꯗ꯭ꯔꯥ ꯈꯪꯗꯦ ꯑ ꯅꯍꯥꯃꯨꯛꯀꯤ ꯑꯗꯨꯃꯥꯏꯅ ꯄꯨꯂꯞ ꯑꯣꯏꯅ ꯃꯝꯈꯤꯗ꯭ꯔꯥ ꯈꯪꯗꯦ ꯐ꯭ꯔꯤꯗ ꯇꯥꯔꯒ ꯇꯣꯛꯀꯗ꯭ꯔꯥ ꯈꯪꯗꯦ ꯑꯗꯨ ꯅꯍꯥꯃꯨꯛꯁꯨ ꯏꯆꯦ ꯑꯃꯅ ꯇꯧꯋꯦ ꯑꯗꯨ ꯑꯣꯏꯕ ꯇꯥꯔꯒꯁꯨ ꯃꯥꯒꯤ ꯑꯗꯨꯝ ꯑꯁꯨꯃꯥꯏꯅ ꯄꯥꯏꯕ ꯌꯥꯗ꯭ꯔꯀꯥꯟꯗ ꯂꯣꯏꯔꯀꯥꯟꯗꯗꯤ ꯑꯗꯨꯝ ꯃꯦꯟꯅꯤꯡꯉꯥꯏꯗꯣ ꯊꯣꯛꯂꯛꯑꯦ ꯍꯥꯏꯌꯦ
ꯍꯣꯏ ꯍꯣꯏ ꯏꯆꯦ ꯑꯗꯨꯗꯤ ꯌꯦꯡꯉꯁꯤ ꯌꯥꯕ꯭ꯔꯥ ꯌꯥꯗꯕ꯭ꯔꯥ
ꯑꯗꯨꯗꯤ ꯑꯗꯨꯝ ꯊꯥꯅꯔꯁꯤꯔꯣ
ꯍꯣ ꯍꯣꯏ ꯏꯆꯦ ꯌꯥꯔꯦ ꯌꯥꯔꯦ
ꯀꯩꯅꯣ ꯍꯣꯏ ꯅꯪꯅ ꯀꯣꯜ ꯇꯧꯔꯛꯏꯁꯤꯕꯨ ꯀꯔꯤꯔꯤ ꯀꯩꯗꯧꯔꯒꯦ
ꯏꯆꯦꯕꯨ ꯄꯩꯁꯥ ꯅꯨꯡꯁꯥꯒ ꯀꯣꯝꯕ꯭ꯔꯣ ꯍꯟꯗꯛꯁꯤ ꯅꯅꯥꯎꯖꯤ ꯑꯃꯦꯔꯤꯀꯥꯗ ꯑꯝꯇ ꯆꯠ ꯆꯔꯨꯒꯦ ꯇꯧꯕ ꯀ ꯂꯝ ꯀꯣꯏꯕ ꯑꯣꯏꯅ ꯒꯤ ꯄꯩꯁꯥꯁꯦ ꯈꯔ ꯀꯧꯗꯧꯔꯤꯕ꯭ꯔꯥ ꯀꯧꯔꯣꯏꯗꯧꯔꯤꯕ꯭ꯔꯥ ꯑꯗꯨꯒꯤ ꯍꯪ ꯍꯟꯗꯣꯛ ꯍꯟꯖꯤꯟ ꯌꯦꯡꯒꯦꯅ
ꯑꯣ ꯌꯥꯏ ꯌꯥꯏꯌꯦꯦ ꯂꯋꯣ ꯍꯟꯗꯛꯅꯦ ꯏꯆꯦꯒꯤ ꯃꯔꯨꯞ ꯑꯃ ꯐꯪꯉꯦ
ꯑꯣ
ꯑꯗꯨꯗꯣ ꯃꯔꯨꯞꯇꯣ ꯐꯪꯉꯦ ꯑꯗꯨꯗꯨꯒꯤ ꯑꯩꯅ ꯕꯦꯡꯗ ꯈꯔ ꯍꯥꯞꯁꯤꯔꯅ ꯈꯜꯂꯝꯕꯅꯤ ꯑꯗꯣ ꯍꯥꯞꯄꯒꯨꯝꯒꯦ ꯅꯣꯡꯐꯥꯗꯣꯛ ꯍꯪꯉꯛꯄꯅꯤ ꯏꯅꯥꯎꯅ ꯑꯗꯨꯝ ꯂꯧꯔꯣ ꯅꯪꯀꯤ ꯀꯔꯝ ꯀꯥꯟꯗ ꯆꯠꯀꯦ ꯍꯥꯏꯕ
ꯏꯆꯦ ꯂꯥꯛꯂꯤꯕ ꯍꯟꯗꯛꯀꯤ ꯇꯥꯡ ꯑꯃꯁꯤꯗ ꯆꯞ ꯆꯥꯗꯩ ꯃꯥꯜꯂꯦ ꯑꯁꯤꯗ ꯑꯣꯏꯅ ꯆꯠ
ꯑꯣ ꯅꯪꯕꯨ ꯊꯕꯛ ꯏꯟꯈꯥꯡ ꯂꯩ ꯒꯤ ꯆꯠꯂꯤꯔꯣ ꯅꯠꯇ꯭ꯔꯒꯅ ꯁꯨꯝ ꯂꯝ ꯌꯦꯡꯕ ꯀꯣꯏꯕ ꯑꯗꯨ ꯑꯗꯨꯒꯤꯔꯣ ꯆꯠꯂꯤꯗꯨꯕꯣ
ꯂꯝ ꯀꯣꯏꯕ ꯑꯣꯏꯅ ꯆꯠꯀꯦ ꯇꯧꯕꯅꯤꯗ ꯏꯆꯦ ꯏꯃꯥꯟꯅꯕꯁꯤꯡ ꯊꯥꯏꯅ ꯏꯁ꯭ꯇꯗꯤ ꯇꯧꯃꯤꯟꯅꯔꯛꯄ ꯀꯥꯡꯕꯨꯗꯨꯒ
ꯑꯣ ꯐꯌꯦ ꯐꯩꯌꯦ ꯑ ꯃꯤꯁꯤꯡ ꯅꯥ ꯁꯤꯡꯕꯅꯤꯅ ꯅꯃꯥꯟꯅꯕ ꯀꯩꯀꯥꯗꯨꯒ ꯑꯗꯨꯝ ꯀꯣꯏꯊꯣꯛꯄ ꯆꯠꯊꯣꯛꯄ ꯐꯩ ꯏꯕꯨꯡꯉꯣ ꯑꯩꯗꯤꯅꯦ ꯑꯗꯨꯝ ꯒ꯭ꯌꯥꯟꯕꯨ ꯇꯥꯔꯕ ꯀꯩꯁꯨ ꯀꯥꯏꯗꯦ ꯆꯠꯄ ꯈꯣꯠꯄꯗ ꯆꯠꯄ ꯈꯣꯠꯄꯗ ꯑꯗꯨꯝ ꯌꯥꯏ ꯑꯩ ꯊꯤꯡꯕ ꯈꯣꯠꯄ ꯀꯩꯀꯥꯗꯤ ꯑꯃꯠꯇ ꯍꯦꯛ ꯇꯧꯖꯔꯣꯏ ꯑꯗꯨꯅ ꯆꯂꯣ ꯆꯂꯨ
ꯍꯣꯍꯣꯏ ꯏꯆꯦ ꯏꯆꯦꯗꯨ ꯃꯃꯥꯡꯒꯤ ꯏꯆꯦꯕꯨꯖꯤ ꯀꯗꯥꯏꯗ ꯂꯩꯕꯤꯔꯤꯒꯦ
ꯑꯣ ꯑꯩꯗꯤ ꯑꯗꯨꯝ ꯀꯩꯅꯣꯗ ꯂꯩꯔꯤꯌꯦ ꯑꯩꯒꯤꯗꯤ ꯑꯩꯈꯣꯏ ꯑꯗꯨꯝ ꯑꯩꯈꯣꯏ ꯌꯨꯝꯗ ꯂꯩꯔꯤꯌꯦ ꯃꯅꯤꯄꯨꯔꯤꯗ
ꯑꯣ ꯏꯆꯦ ꯑꯅꯅ ꯅꯅꯥꯎꯁꯨ ꯂꯥꯛꯅꯤꯡꯕꯅꯤ ꯃꯅꯤꯄꯨꯔꯗ ꯊꯕꯛꯁꯤꯅꯅꯦ ꯏꯆꯦ ꯆꯤꯟꯗꯅ ꯑꯁꯥꯝꯗꯁꯨ ꯅꯣꯡ ꯐꯥꯗꯣꯛ ꯀꯣꯏꯕꯤꯔꯛꯑꯣ ꯏꯆꯦ
ꯑꯣ ꯀꯣꯏꯔꯛꯀꯦ ꯀꯣꯏꯔꯛꯀꯦ ꯀꯣꯏꯔꯛꯀꯦ ꯈꯜꯂꯤꯅꯦ ꯑꯗꯣ ꯑꯩꯈꯣꯏ ꯀꯩꯅꯣ ꯇꯧꯔꯤ ꯃꯅꯤꯄꯨꯔꯁꯨꯅꯦ ꯑꯗꯨꯝ ꯂꯩꯕꯗꯤ ꯅꯨꯡꯉꯥꯏ ꯍꯧꯖꯤꯛꯇꯣ ꯀꯩꯅꯣ ꯑꯁꯥꯝꯗꯣ ꯌꯥꯝ ꯁꯥꯔꯦ ꯍꯥꯏꯗꯨꯅꯅꯦ ꯑꯩ ꯍꯧꯖꯤꯛꯇꯤ ꯂꯥꯛꯄ ꯉꯝꯃꯣꯏ ꯑꯗꯨꯅ ꯈꯔ ꯏꯪꯊꯔꯒ ꯑꯣꯏꯅ ꯂꯥꯛꯑꯒꯦ ꯑꯩꯈꯣꯏ ꯃꯅꯤꯄꯨꯔꯒꯤꯗꯤ ꯌꯥꯝ ꯀꯟꯅ ꯁꯥꯕꯒꯤ ꯁꯥꯏ ꯑꯗꯣ ꯃꯍꯧꯁꯥꯒꯗꯤ ꯃꯥꯟꯅꯗ꯭ꯔꯦ ꯈꯨꯁꯥꯁꯦ ꯑꯗꯣ ꯑꯩꯈꯣꯏ ꯈꯥꯡ ꯑꯗꯨꯝ ꯌꯥꯝꯅ ꯍꯦꯟꯅ ꯃꯄꯥꯟ ꯏꯝꯄꯥꯟ ꯊꯣꯛꯄ ꯉꯝꯗꯕ ꯈꯣꯠꯇꯕ ꯗꯤ ꯑꯣꯏꯗ꯭ꯔꯤ ꯑꯗꯨꯗꯨꯅ ꯑꯩ ꯅꯨꯔꯤꯛꯇꯣ ꯅꯣꯏꯒꯤꯗꯣ ꯈꯔ ꯀꯩꯅꯣ ꯈꯔ ꯏꯪꯊꯔꯒ ꯑꯣꯏꯅ ꯂꯥꯛꯀꯦꯁꯦ ꯑꯩꯁꯨ ꯏꯀ꯭ꯋꯥꯒꯤꯗ ꯂꯥꯛꯀꯦ ꯈꯜꯂꯤꯕꯅꯤ
ꯍ ꯍꯣꯏ ꯏꯆꯦ ꯍꯟꯗꯛꯇꯤ ꯏꯆꯦ ꯍꯣꯏ ꯂꯥꯛꯄ ꯃꯇꯝꯗ ꯀꯩꯅꯣꯗ ꯀꯥꯖꯤꯔꯪꯒꯗ ꯀꯣꯏꯕ ꯆꯠꯂꯨꯁꯦ ꯀꯥꯖꯤꯔꯪꯒꯒꯤ ꯐꯖꯕ ꯁꯤꯁꯨꯨ ꯏꯆꯦꯃꯛ ꯈꯟ ꯑꯃꯅꯤ ꯃꯐꯝ ꯁꯤꯗꯏꯆꯦ ꯁꯥꯃꯨ ꯒꯟꯙꯅ ꯆꯤꯡꯕ ꯁꯥꯃꯨ ꯁꯥꯃꯨ ꯒꯟꯗꯥ ꯑꯁꯤꯅꯆꯤꯡꯕ ꯏꯆꯦ ꯃꯥꯂꯦꯝꯒꯤ ꯑꯇꯩ ꯃꯐꯝ ꯑꯃꯠꯇꯗ ꯐꯪꯗ꯭ꯔꯕ ꯏꯆꯦ ꯋꯥꯟ ꯐꯣꯔ ꯔꯥꯏꯅꯣꯅ ꯃꯆꯤ ꯑꯃꯈꯛ ꯄꯥꯟꯕ ꯁꯃꯨꯒꯟꯗꯥꯁꯦ ꯐꯪꯉꯤꯅꯦ ꯀꯩꯅꯣꯗ ꯏꯆꯦ ꯃꯐꯝꯁꯤꯗ ꯍꯧꯖꯤꯛꯀꯤ ꯀꯖꯤꯔꯪꯒꯁꯤꯗ
ꯗꯤ ꯀꯌꯥ ꯑꯗꯨꯝ ꯃꯔꯥꯡ ꯀꯥꯏꯅ ꯂꯩꯕ꯭ꯔꯥ ꯅꯠꯇ꯭ꯔꯒꯅ ꯑꯀꯛꯅꯕ ꯃꯁꯤꯡ ꯈꯤ ꯇꯪ ꯂꯩꯕ꯭ꯔꯣ
ꯏꯆꯦ ꯆꯥꯎꯈꯠꯂꯛꯄꯩ ꯃꯇꯨꯝ ꯏꯟꯅ ꯁꯤꯡꯗꯤ ꯂꯤꯛꯊꯔꯕ ꯖꯥꯠꯅꯤꯗ ꯊꯥꯏꯅꯒ ꯆꯥꯡꯗꯝꯅꯔꯕꯗꯤ
ꯑꯣ ꯑꯁ ꯈꯪꯗꯦꯗ ꯏꯕꯨꯡꯉꯣ ꯑꯩꯈꯣꯏ ꯃꯅꯤꯄꯨꯔꯗꯁꯨ ꯉꯥꯏꯔꯦ ꯁꯖꯤ ꯁꯉꯥꯏ ꯃꯨꯠꯁꯜꯂꯛꯑꯦ ꯑꯗꯒꯤ ꯑꯩꯈꯣꯏꯒꯤ ꯎꯆꯦꯛ ꯋꯥꯌꯥ ꯄꯥꯎꯕꯗ ꯏꯕꯨꯡꯉꯣ ꯑꯩꯗꯤ ꯃꯨꯠꯁꯜꯂꯝꯃꯗ꯭ꯔꯥ ꯈꯜꯂꯤꯅꯤ ꯅꯣꯡꯒꯤꯟ ꯊꯥꯏꯅꯒꯤ ꯃꯇꯝꯗꯗꯤ ꯄꯥꯏꯔꯤ ꯎꯆꯦꯛ ꯎꯔꯣ ꯀꯔꯤ ꯀꯔꯥꯁꯦ ꯑꯃꯠꯇ ꯍꯦꯛ ꯎꯈꯤꯗ꯭ꯔꯦ ꯀꯗꯥꯏꯗꯕꯨ ꯆꯠꯈ꯭ꯔꯕꯅꯣ ꯈꯪꯗꯦ ꯑꯁ ꯃꯇꯝꯒꯤ ꯑꯍꯣꯡꯕꯁꯤꯅꯅꯦ ꯑꯩꯈꯣꯏ ꯃꯤꯑꯣꯏꯕꯗ ꯅꯠꯇꯦ ꯁꯥ ꯎꯆꯦꯛ ꯐꯥꯎꯕꯗꯅꯦ ꯂꯣꯏꯅ ꯍꯦꯛ ꯍꯣꯡꯍꯜꯂꯛꯑꯦ ꯑꯈꯣꯏꯁꯨ ꯁꯉꯥꯏ ꯀꯩꯀꯥ ꯃꯨꯠꯂꯦ ꯈꯣꯠꯂꯦꯅ ꯃꯣꯏꯒꯤ ꯑꯥ ꯒꯚꯔꯃꯦꯟꯒꯤ ꯁꯔꯀꯥꯔꯒꯤ ꯃꯤꯉꯩꯅ ꯃꯣꯏ ꯀꯟꯕꯒꯤ ꯈꯣꯠꯄꯒꯤ ꯌꯥꯝ ꯇꯧꯔꯤꯕꯅꯤ ꯈꯪꯗꯦꯗ ꯏꯕꯨꯡꯉꯣ ꯇꯧꯔꯤꯁꯦ ꯃꯇꯝꯒꯤ ꯑꯍꯣꯡꯕꯁꯤꯅꯅꯦ ꯂꯣꯏ ꯍꯦꯛ ꯍꯣꯡꯍꯜꯂꯛꯏ
ꯃꯥꯅꯤ ꯃꯥꯅꯤ ꯏꯆꯦ ꯍꯟꯗꯛꯇꯤ ꯑꯃꯦꯔꯤꯀꯥꯗꯒꯤ ꯀꯣꯏ ꯆꯠ ꯍꯜꯂꯛꯄꯒ ꯏꯆꯦ ꯅꯅꯥꯎꯗꯤ ꯑꯐ꯭ꯔꯤꯀꯥꯁꯨ ꯑꯃꯨꯛꯇꯪ ꯀꯣꯏꯅꯤꯡꯉꯤ ꯃꯍꯥꯗꯦꯁꯤ ꯐꯖꯈ꯭ꯔ ꯃꯥꯜꯂꯤ ꯑꯐ꯭ꯔꯤꯀꯥꯁꯤꯅ ꯅꯦꯆꯔꯒꯤ ꯑꯣꯏꯕ ꯄ꯭ꯔꯀꯤꯇꯤꯒꯤ ꯑꯣꯏꯕ ꯃꯐꯝꯁꯤ ꯑꯐ꯭ꯔꯤꯀꯥꯗꯅ ꯑꯌꯥꯝꯕ ꯂꯩꯔ ꯃꯥꯜꯂꯦꯗ ꯏꯆꯦ ꯊꯥꯁꯟ ꯑꯐ꯭ꯔꯤꯀꯥꯗꯅ ꯑꯌꯥꯝꯕ ꯐꯪꯉꯕ ꯃꯥꯥꯟꯂꯗꯦ ꯍꯧꯖꯤꯛꯇꯤ ꯏꯆꯦ
ꯑꯣ ꯍꯣꯏ ꯍꯣꯏ ꯐꯪꯉꯝꯅꯤꯌꯦ ꯀꯩꯁꯨ ꯀꯥꯏꯗꯦꯗ ꯏꯕꯨꯡꯉꯣ ꯑꯗꯨꯝ ꯀꯣꯏꯍꯧꯒꯗꯕꯅꯤ ꯅꯍꯥ ꯑꯣꯏꯔꯤꯉꯩꯗꯨꯗ ꯍꯌꯦꯡ ꯍꯜꯂꯨꯔꯀꯥꯟꯗ ꯄꯥꯡꯒꯜ ꯃꯌꯦꯡ ꯇꯥꯔꯀꯥꯟꯗ ꯀꯅꯥꯅ ꯀꯣꯏ ꯆꯠꯂꯨꯅꯤ ꯑꯗꯨꯅꯅꯦ ꯀꯩꯁꯨ ꯀꯥꯏꯗꯦ ꯀꯣꯏꯍꯧ ꯑ ꯅꯪꯅ ꯃꯐꯝ ꯆꯠꯅꯤꯡꯕ ꯀꯔꯤ ꯀꯔꯥꯗ ꯑꯗꯨꯝꯅꯦ ꯀꯣꯏꯍꯧꯒꯗꯕꯅꯤ ꯑꯗꯨꯕꯨ ꯄꯩꯁꯥꯗꯤ ꯑꯇꯣꯞꯄ ꯈ꯭ꯔꯣꯁꯇ ꯇꯧꯕ ꯌꯥꯗꯦ ꯑꯗꯨꯒ ꯅꯪꯒꯤ ꯁꯤꯖꯤꯟꯅꯒꯗꯕ ꯃꯐꯝ ꯆꯥꯅ ꯆꯥꯅ ꯁꯤꯖꯤꯟꯅꯔꯒꯅꯦ ꯆꯠꯅꯤꯡꯕꯗꯣ ꯀꯣꯏꯒꯗꯕꯅꯤ ꯈꯪꯗꯦꯗ ꯅꯣꯏꯒꯤ ꯅꯍꯥ ꯑꯣꯏꯕꯒꯤ ꯃꯇꯝꯗꯣ
ꯍꯧꯖꯤꯛꯁꯤ ꯑꯐꯝ ꯈꯔꯗꯗꯤ ꯆꯦ ꯌꯥꯝꯅ ꯏꯪꯉꯕ ꯃꯥꯜꯂꯤ ꯌꯥꯝꯅ ꯍꯤꯡꯗ꯭ꯔꯕꯁꯨ ꯏꯆꯦ ꯃꯐꯝ ꯈꯔ ꯍꯥꯏꯕꯗꯤ ꯁꯤꯀꯤꯝꯒꯨꯝꯕ ꯑꯔꯨꯅꯥꯆꯜꯒꯨꯝꯕꯗꯗꯤ ꯏꯪꯂꯤꯕ ꯃꯥꯥꯟꯅꯩ ꯏꯆꯦ ꯃꯃꯥꯡꯗ ꯆꯠꯂꯨꯕꯗꯁꯨ ꯌꯥꯝꯅ ꯅꯨꯪꯉꯥꯏ ꯁꯤꯀꯤꯝ ꯑꯃꯗꯤ ꯑꯔꯨꯅꯆꯜꯗꯥꯗꯤ ꯏꯆꯦ ꯆꯠꯄ ꯌꯥꯕꯥ ꯃꯐꯝꯅꯤ
ꯑꯊꯨꯕ ꯃꯇꯝꯟꯗ ꯆꯠꯂꯨꯕ꯭ꯔꯣ ꯀꯃꯥꯏꯅ ꯇꯧꯕꯅꯣ ꯍꯥꯏꯁꯤꯕꯣ
ꯅꯥ ꯅꯥꯑꯣꯁꯦ ꯃꯃꯥꯡꯒꯤ ꯊꯥ ꯃꯃꯥꯡꯒꯤ ꯊꯥ ꯑꯗꯨ ꯃꯃꯥꯡꯗ ꯆꯠꯆꯔꯨꯏ ꯁꯤꯀꯤꯝꯗ ꯏꯆꯦ
ꯑꯣ ꯈꯪꯗꯦꯗ ꯆꯠꯅꯤꯡꯉꯤ ꯆꯠꯅꯤꯡꯉꯤ ꯑꯩꯈꯣꯏꯅ ꯆꯠꯂꯤꯁꯤꯅꯅꯦ ꯁꯤꯂꯣꯡ ꯑꯃꯛꯇꯪꯇ ꯆꯠꯇ ꯉꯥꯏꯔꯤ ꯑꯗꯨꯒꯨꯝꯕ ꯁꯤꯀꯤꯝ ꯀꯩꯀꯥꯗꯨꯗꯤ ꯑꯩꯈꯣꯏꯒꯤ ꯆꯠꯇ꯭ꯔꯤ ꯃꯅꯤꯄꯨꯔꯒꯤ ꯃꯐꯝ ꯈꯔꯗꯒ ꯆꯠꯂꯤꯦ ꯂꯝ ꯀꯣꯏꯔꯒꯁꯦ ꯅꯍꯥ ꯑꯣꯏꯔꯒ ꯆꯠꯍꯧꯗꯕꯅꯤꯅꯦ ꯍꯧꯖꯤꯛꯁꯨ ꯆꯠꯄ ꯑꯗꯨꯝꯅꯦ ꯊꯤꯟꯊꯔꯒ ꯂꯩꯔꯦ ꯑꯗꯨꯅꯅꯦ ꯑꯩꯅ ꯆꯠꯍꯣ ꯍꯥꯏꯔꯤꯁꯦ ꯅꯨꯡꯉꯥꯏꯔꯝꯃꯤꯅꯦ ꯑꯗꯨꯗꯤ ꯄꯨꯡꯗꯨꯗꯤ
ꯅꯨꯡꯉꯥꯏꯕꯖꯥꯠ ꯍꯥꯏꯗꯤ ꯏꯆꯦ ꯃꯐꯝꯗꯨꯗ ꯏꯟꯗꯤꯌꯥ ꯑꯃꯁꯨꯡ ꯆꯩꯅꯥꯒꯤ ꯂꯣꯟꯅꯕ ꯕꯣꯔꯗꯔꯗꯣ ꯏꯆꯦ ꯑꯗꯨ ꯗꯨ ꯆꯠꯆꯔꯛꯏ ꯅꯥꯅꯥꯑꯣ ꯃꯐꯝꯗꯨꯗꯁꯨ ꯏꯆꯦ ꯌꯥꯝꯅ ꯐꯖꯈ꯭ꯔꯦ ꯀ ꯃꯐꯝꯗꯨꯗ ꯑꯃꯨꯛ ꯑꯇꯣꯏꯕ ꯌꯥꯝꯅ ꯆꯦꯛꯁꯤꯟꯅ ꯉꯥꯛ ꯁꯦꯅꯗꯅ ꯏꯆꯦ
ꯈꯪꯗꯦꯅꯦ ꯇꯧꯔꯤꯁꯦ ꯑꯁ ꯆꯠꯅꯤꯡꯉ ꯆꯠꯅꯤꯡꯉꯤ ꯅꯣꯏ ꯅꯨꯡꯉꯥꯏꯔ ꯆꯠꯂꯧ ꯆꯠꯂꯧ ꯃꯔꯨꯞ ꯄꯗꯣ ꯌꯥꯎꯁꯜꯂꯨ ꯃꯔꯨꯞꯀꯣ ꯍꯧꯗꯅ ꯇꯧꯁꯜꯂꯨ
ꯑꯣ ꯍꯣꯏ ꯏꯆꯦ ꯏꯆꯦꯍꯣꯌꯗꯤ ꯃꯅꯤꯄꯨꯔꯗ ꯂꯩꯔꯃꯤꯟ ꯏꯆꯦ ꯂꯣꯀ ꯇꯥꯛꯀꯗꯤ ꯆꯠꯇ꯭ꯔꯣ
ꯏꯕꯨꯡꯉꯣꯛꯀꯗꯕꯒꯤ ꯆꯠꯂꯨꯏꯗꯣꯏꯅꯣ ꯑꯉꯥꯡꯈꯩꯁꯦ ꯄꯨꯔꯒꯅꯦ ꯄꯨꯔꯤꯕꯅꯦ ꯑꯩꯅ ꯑꯗꯨꯝ ꯁ꯭ꯀꯨꯜ ꯁꯨꯇꯤ ꯊꯥꯔꯛꯄ ꯁꯟꯗꯦ ꯑꯣꯏꯕ ꯑꯗꯒꯤꯗꯤ ꯃꯣꯏꯒꯤ ꯍꯣꯂꯤꯗꯦ ꯂꯩꯕ ꯃꯇꯝꯗꯅꯦ ꯑꯩꯅꯅꯦ ꯑꯗꯨꯝ ꯃꯅꯤꯄꯨꯔꯒꯤ ꯏꯃꯥ ꯂꯩꯕꯥꯛꯀꯤ ꯐꯖꯕ ꯀꯥꯆꯤꯟ ꯀꯣꯌꯥꯗ ꯂꯩꯔꯤꯕꯁꯦ ꯂꯣꯏꯅꯃꯛ ꯌꯦꯡꯍꯜꯂꯤꯅꯤ ꯃꯣꯏꯗ ꯂꯣꯛꯇꯥꯛꯀꯤꯁꯤ ꯑꯗꯨꯝ ꯆꯠꯂꯦ ꯊꯥ ꯑꯃꯗ ꯑꯅꯤꯔꯛ ꯀꯨꯝꯕꯗꯤ ꯑꯗꯨꯝ ꯄꯨꯕꯤ ꯃꯍꯧꯁꯥꯒꯤ ꯐꯖꯕꯁꯤꯁꯨꯅꯦ ꯏꯕꯨꯡꯉꯣ ꯑꯁ ꯐꯖꯈ꯭ꯔꯖꯥꯠꯅꯤꯁꯦ ꯁꯤꯒꯤ ꯑꯩꯈꯣꯏꯒꯤ ꯃꯅꯤꯄꯨꯔꯤ ꯏꯃꯥ ꯂꯩꯕꯥꯛꯀꯤꯅꯦ ꯑꯀꯣꯏꯕ ꯃꯌꯥꯝꯅꯔꯤ ꯏꯃꯥ ꯊꯝꯕꯤꯔꯝꯕ ꯃꯁꯤꯁꯦ ꯌꯦꯡꯍꯜꯂꯤꯅꯤ
ꯏꯆꯦꯕꯨ ꯂꯣꯛꯇꯥꯛꯇ ꯍꯟꯗꯛꯄꯨ ꯍꯟꯗꯛꯁꯤꯕꯨ ꯂꯦꯛꯞꯄ ꯈꯣꯠꯄꯒꯤ ꯁꯛꯀꯠꯂꯦ ꯍꯥꯏ ꯏꯆꯦ ꯆꯨꯝꯕ꯭ꯔꯣ ꯁꯤꯕꯨꯣ
ꯑꯣ ꯆꯨꯝꯃꯦ ꯆꯨꯝꯃꯦ ꯏꯕꯨꯡꯉꯣ ꯍꯧꯖꯤꯛꯅꯦ ꯑꯁ ꯌꯥꯝ ꯐꯖꯅ ꯁꯦꯝꯒꯠ ꯈ꯭ꯔꯖꯥꯠꯅꯤ ꯂꯦꯛꯅꯔꯦ ꯑꯥꯗ ꯑꯍꯤꯡ ꯂꯦꯛꯄꯗ ꯀꯤꯅꯤꯡꯉꯥꯏ ꯑꯣꯏꯗꯦ ꯅꯣꯡꯂꯩ ꯅꯨꯡꯁꯤꯠ ꯇꯧꯔꯛꯑꯁꯨ ꯐꯖꯅ ꯁꯦꯝ ꯁꯥꯔꯒ ꯊꯝꯃꯤ ꯑꯗꯣ ꯑꯁ ꯀꯤꯅꯤꯡꯉꯥꯏ ꯑꯣꯏꯗ꯭ꯔꯦ ꯌꯥꯝꯅ ꯑꯗꯨꯝ ꯂꯩ ꯑꯌꯨꯛ ꯉꯟꯇꯥꯒꯤ ꯐꯖꯕ ꯅꯨꯡꯗꯥꯡ ꯋꯥꯏꯔꯝꯒꯤ ꯅꯨꯃꯤꯠꯅ ꯇꯥꯁꯜꯂꯛꯄꯒꯤ ꯐꯖꯕ ꯄꯨꯝꯅꯃꯛꯁꯤꯡꯁꯦ ꯂꯣꯏꯅ ꯍꯦꯛ ꯌꯦꯡꯕ ꯐꯪꯉꯤ ꯏ ꯄꯨꯡꯉꯣꯁꯦ ꯑꯩꯁꯨꯅꯦ ꯃꯃꯥꯡꯒꯤꯅꯦ ꯀꯩꯅꯣꯗ ꯁꯟꯗꯦꯗ ꯁꯨꯇꯤ ꯅꯨꯃꯤꯠ ꯅꯣꯡꯃꯥꯏꯖꯤꯡ ꯅꯨꯃꯤꯠ ꯑꯝꯇ ꯆꯠꯂꯨꯏꯌꯦ ꯑꯉꯥꯡꯉꯩꯒ ꯇꯧꯔꯒ ꯑꯁ ꯀꯌꯥꯗꯤ ꯅꯨꯡꯉꯥꯏ ꯑꯦꯕꯨꯡꯉꯣ ꯑꯁꯦꯡꯕ ꯅꯨꯡꯁꯤꯠꯇꯣ ꯍꯦꯛ ꯐꯪꯉꯤ ꯈꯪꯉꯕ꯭ꯔꯥ ꯂꯥꯏꯅꯥ ꯇꯤꯟꯅꯥꯒ ꯑ ꯂꯣꯏꯅ ꯍꯦꯛ ꯀꯣꯛꯄ ꯃꯥꯜꯂꯤ ꯃꯐꯝꯗꯨꯗ ꯂꯩꯕ ꯃꯇꯝꯗ
ꯄꯔꯝꯒꯅꯤꯕꯨ ꯏꯆꯦ
ꯎꯝ ꯅꯨꯡꯉꯥꯏ
ꯀꯩ ꯕꯨꯜ ꯀꯩꯕꯨꯜ ꯂꯝ ꯖꯥꯑꯣꯌꯗꯤ ꯆꯠꯄꯤꯗꯔꯣ ꯏꯆꯦꯕꯣ ꯀꯦꯏꯕꯨꯜ ꯂꯝꯖꯥꯑꯣꯒꯤ ꯁꯉꯥꯏꯗꯨ ꯅꯅꯥꯎꯁꯨ ꯑꯝꯇꯗꯤ ꯎꯅꯤꯡꯕꯅꯤ꯫
ꯑꯣ ꯏꯕꯨꯡꯛꯣ ꯆꯠꯂꯤ ꯆꯠꯂꯤ ꯑꯩꯗꯤꯅꯦ ꯑꯩꯗꯤ ꯑꯩꯒꯤ ꯋꯥꯈꯜ ꯑꯃ ꯂꯩꯖꯩꯑꯕ ꯃꯤꯒꯤ ꯑꯇꯣꯞꯄꯒꯤ ꯍꯥꯟꯅ ꯑꯇꯣꯞꯄꯒꯤ ꯂꯝꯁꯦ ꯍꯥꯟꯅ ꯆꯠꯇ꯭ꯔꯤꯉꯩꯁꯤꯗ ꯑꯩꯒꯤ ꯏꯃꯥ ꯂꯩꯕꯥꯛꯀꯤ ꯂꯝꯁꯦ ꯀꯥꯆꯤꯟ ꯀꯣꯏꯌꯥꯁꯦ ꯃꯐꯝ ꯈꯨꯗꯤꯡꯒꯤ ꯍꯥꯟꯅ ꯄꯨꯕꯤꯔꯒꯅꯦ ꯈꯪꯕ꯫ ꯑꯩꯁꯨ ꯌꯦꯡꯕ ꯌꯦꯡꯉꯀꯥꯟꯗ ꯈꯪꯉꯀꯥꯟꯗ ꯑꯩꯈꯣꯏꯒꯤꯁꯦ ꯂꯣꯏꯅꯃꯛ ꯈꯪꯉꯦ ꯐꯖꯔꯦ ꯍꯥꯏꯔꯒ ꯑꯇꯣꯞꯄꯗ ꯑꯃꯨꯛ ꯆꯠꯂꯀꯥꯟꯗ ꯑꯇꯣꯞꯄꯗꯨꯒꯤ ꯐꯖꯕꯗꯨꯒ ꯑꯩꯈꯣꯏ ꯁꯤꯕꯁꯤꯒ ꯀꯔꯤꯗ ꯈꯦꯠꯅꯩ ꯀꯔꯤꯗ ꯀꯩꯅꯣ ꯇꯧꯅꯩꯗꯣ ꯌꯥꯝ ꯌꯦꯡꯖꯅꯤꯡꯉꯦ ꯑꯗꯨꯗꯨꯅꯅꯦ ꯑꯩꯗꯤ꯫ ꯃꯅꯤꯄꯨꫪꯒꯤ ꯃꯐꯝ ꯑꯌꯥꯝꯕ ꯂꯣꯏꯅ ꯍꯦꯛ ꯆꯠꯂꯤ꯫ ꯈꯪꯗꯦꯗ ꯑꯥ ꯑꯗꯨꯕꯨꯅꯦ ꯏꯕꯨꯡꯉꯣ ꯑꯁ꯫ ꯈꯪꯗꯦ ꯍꯧꯖꯤꯛꯀꯤ ꯃꯇꯝꯁꯤꯗꯅꯦ ꯃꯈꯜ ꯑꯃꯃꯨꯛ ꯇꯧꯔꯛꯏꯅꯦ ꯑ ꯃꯣꯏꯒꯤ ꯐꯣꯟ ꯅꯨꯡꯁꯤꯗꯅꯦ ꯃꯐꯝ ꯐꯖꯕ ꯑꯝꯇ ꯂꯩ ꯌꯥꯗꯦ ꯊꯥꯒꯠꯅꯔꯛꯑꯅꯤ ꯑꯗꯒꯤ ꯒ꯭ꫪꯨꯡ ꯑꯃꯨꯛ ꯄꯨꯜꯂꯞ ꯆꯠꯂꯅꯤ꯫ ꯃꯐꯝ ꯑꯃꯨꯛ ꯊꯣꯛꯂꯛꯑꯅꯤ ꯒ꯭ꯔꯨꯡ ꯑꯃꯨꯛ ꯄꯨꯂꯞ ꯆꯠꯂꯅꯤ ꯑꯗꯨ꯫
ꯑꯣ ꯑꯩꯁꯨ ꯍꯟꯗꯛ ꯏꯆꯦ ꯏꯆꯦ ꯍꯟꯗꯛ ꯑꯩꯁꯨ ꯅꯅꯥꯎꯁꯨ ꯐꯣꯟꯗ ꯑꯃ ꯊꯦꯡꯅꯖꯩꯅꯦ ꯀꯔꯤ ꯀꯔꯤ ꯍꯥꯏꯕꯅꯣ ꯑꯃ ꯍꯤꯒꫭꯛ ꯃꯆꯨꯒꯤ ꯂꯩꯒ ꯌꯥꯝ ꯁꯥꯠꯄ꯫ ꯎꯖꯩꯅꯦ ꯅꯅꯥꯎꯁꯨ꯫
ꯂꯝꯐ ꯂꯝꯐꯦꯟ ꯄꯥꯠꯇꯒꯤ ꯀꯣꯝꯕꯤ ꯀꯩꯅꯣꯗꯣ ꯂꯝꯐꯦꯜ ꯄꯥꯠꯀꯤꯗꯣ ꯀꯕꯣꯛ ꯀꯪꯒꯤ꯫
ꯑꯣ ꯂꯝꯐꯦꯜꯗꯔꫭ ꯏꯆꯦ ꯑꯗꯨꯕꯣ꯫
ꯎꯕꯗꯣ ꯑꯣꯊꯣꯛꯅ ꯄꯨꯛꯅꯤꯡ ꯍꯨꯈ꯭ꯔꯦꯅꯦ ꯏꯆꯦ ꯑꯗꯨꯗꯤ꯫
ꯏꯕꯨꯡꯉꯣ ꯃꯍꯧꯁꯥꯒꯤꯅꯦ ꯐꯖꯕꯅꯤ ꯈꯨꯠꯁꯦꯝꯒꯤꯒ ꯐꯖꯕ ꯅꯠꯇꯦ ꯑꯗꯨꯕꯨ ꯌꯦꯡꯉꯣ ꯏꯕꯨꯡꯉꯣ ꯐꯖꯅ ꯆꯠꯂꯒ ꯐꯖꯅ ꯇꯧꯒꯗꯕꯗꯣ ꯑꯩꯈꯣꯏꯒꯤꯅꯦ ꯄꯨꯂꯞ ꯑꯣꯏꯅ ꯆꯠꯂꯅꯤ ꯃꯐꯝꯗꯨꯗꯤ ꯂꯣꯏꯔꯅꯤ ꯑꯁ ꯈꯪꯗꯦꯗ ꯑꯩ ꯃꯣꯏꯒꯤꯅꯦ꯫ ꯇꯣ ꯅꯨꯡꯗꯣ ꯊꯥꯛꯀꯠꯄ ꯈꯣꯠꯄꯁꯦ ꯑꯃꯔꯣꯝꯗꯗꯤ ꯃꯌꯥꯝꯗ ꯁꯛ ꯇꯥꯛꯄꯅꯤꯅ ꯐꯔꯤꯕ ꯌꯥꯝꯅ ꯀꯥ ꯑꯃ ꯍꯦꯜꯂꯁꯨꯅꯦ ꯅꯨꯡꯕ ꯍꯦꯛ ꯅꯨꯡꯉꯥꯏꯖꯗꯦ꯫
ꯍꯣꯏ ꯍꯣꯏ ꯏꯆꯦ ꯑꯗꯨꯗꯤ ꯅꯅꯥꯎꯁꯨ ꯊꯕꯛ ꯈꯔ ꯂꯩꯔꯤ ꯇꯧꯊꯣꯛꯑꯒꯦ ꯏꯆꯦ ꯑꯗꯨꯒ ꯏꯆꯦꯒꯤ ꯄꯩꯁꯥꯗꯣ ꯍꯌꯦꯡꯒꯤ ꯃꯊꯪꯒꯨꯝꯕ ꯂꯧꯔꯒꯦꯀꯣ ꯏꯆꯦ꯫
ꯑꯗꯨꯝ ꯕꯦꯡꯒꯤꯗ ꯍꯥꯞꯄꯛꯄ꯭ꯔꯥ ꯅꯠꯇ꯭ꯔꯒꯅ ꯀꯥꯞꯄꯛꯄ ꯌꯥꯔꯥ ꯀꯥꯞꯄꯛꯄ꯭ꯔꯥ ꯀꯩꯅꯣꯝ ꯇꯧꯔꯒꯦ ꯑꯗꯨꯗꯤ꯫
ꯍꯣꯏ ꯍꯣꯏ ꯏꯆꯦ ꯌꯥꯝ ꯅꯨꯡꯉꯥꯏꯖꯔꯦ ꯅꯨꯡꯉꯥꯏꯖꯔꯦ ꯏꯆꯦ꯫